ꯍꯜꯂꯣ
ꯍꯜꯂꯣ ꯀꯩꯇꯧꯔꯤ ꯒꯦ
ꯑꯣ ꯀꯩꯁꯨ ꯇꯧꯗꯦꯗ
ꯑꯣ
ꯎꯝ
ꯆꯥꯛ ꯆꯥꯔꯕꯣ ꯅꯪꯗꯤ
ꯆꯥꯛ ꯆꯥꯥꯗ꯭ꯔꯤ ꯈꯪꯗꯦ ꯆꯥꯔꯕ ꯅꯪꯗꯤ
ꯍꯣꯏ ꯆꯥꯔꯦ ꯑꯩꯈꯣꯏꯗꯤ
ꯉꯜꯂꯤꯍꯦ
ꯇꯧꯔꯛꯀꯅꯤ
ꯀꯩ ꯏꯟꯁꯥꯡ ꯉꯁꯤꯗꯤ ꯁꯦꯠꯄꯤꯔꯒꯦ
ꯉꯁꯤꯗꯤ ꯗꯥꯜꯅꯦꯗ
ꯕꯣꯂꯦꯁ ꯆꯥꯔꯕꯥ
ꯅꯪ ꯅꯣꯔꯃꯦꯜꯗ ꯋꯥꯔꯤ ꯁꯥꯔꯛꯑꯣ ꯇꯨꯝꯅꯤꯡꯉꯦ ꯅꯪ ꯃꯈꯣꯟ ꯇꯥꯔꯒ
ꯀꯩꯒꯤꯅꯣ ꯑꯩ ꯈꯣꯟ ꯇꯔꯒ ꯇꯨꯝꯅꯤꯡꯉꯦꯁꯦ ꯑꯩꯗꯤ
ꯅꯠꯇꯦ ꯑꯗꯣ ꯃꯤ ꯃꯤ ꯑꯃꯒꯤ ꯅꯣꯔꯃꯦꯜ ꯃꯈꯣꯟꯁꯦ ꯑꯗꯨꯃꯥꯏꯅ ꯇꯧꯗꯦꯕ ꯅꯪꯗꯤ ꯑ ꯍꯥꯏꯗꯤ ꯅꯣꯛꯅꯤꯡꯉꯦ ꯍꯥꯏꯕ ꯑꯗꯨ ꯇꯧꯔꯛꯀꯅꯣ ꯍꯥꯏꯕ ꯆꯝꯅ ꯋꯥꯔꯤ ꯁꯥꯔꯛꯑꯣꯕ ꯌꯥꯝꯅ ꯕꯤꯠ ꯌꯥꯎꯗꯕꯤꯗ ꯑꯩ ꯕꯨ ꯁꯅꯥꯔꯡꯄ ꯃꯥꯜꯂꯦꯕ ꯇꯜꯂꯦ ꯍꯥꯏꯕ ꯑꯩꯗꯨ
ꯑꯗꯨꯗꯤ ꯍꯧꯔꯛꯀꯦꯀꯣ
ꯍꯣꯏ ꯈꯔ ꯅꯣꯔꯃꯦꯜꯗ ꯃꯤ ꯃꯥꯜꯅ ꯁꯥꯔꯛꯎ ꯀꯩꯗꯩꫪꯒ‌ꯦ
ꯍꯧꯖꯤꯛꯇꯤ ꯃꯥꯟꯅꯕ ꯃꯤ
ꯃꯥꯂꯦ ꯑꯁꯃꯤ ꯐ ꯃꯥꯂꯦ
ꯅꯪ ꯈꯨꯨꯅ‌ꯣꯛꯇꯨꯅꯤꯅ‌ꯦ ꯑꯩꯅ ꯄꯥꯝꯃꯤꯁꯦ
ꯑꯗꯨꯅ ꯇꯧꯔ ꯀꯅꯤ ꯍꯧꯔꯣꯏꯇꯣ ꯑꯃꯨꯛ ꯇꯥ ꯇꯧ꯭ꯔ ꯃꯀꯣꯟꯗ
ꯃꯁꯥꯅ ꯇꯥꯕꯅꯤ ꯀꯩꯅꯣ ꯑꯩꯅ ꯅꯠꯇꯦ
ꯅꯪ ꯑꯦꯛꯇꯤꯚ ꯂꯩꯇꯕꯩꯅ‌ꯦ ꯑꯗꯨꯕꯨꯗꯤ ꯏꯠꯇꯤꯁꯨ ꯅꯠꯇꯦ ꯅꯪꯁꯦ ꯑꯩ ꯃꯈꯣꯟ ꯇꯥꯔꯒ ꯄꯨꯠꯁꯨꯝ ꯁꯨꯝꯕ ꯑꯃ ꯇꯧꯔꯦ
ꯋꯥ ꯉꯥꯡꯕ ꯌꯥꯝ ꯍꯩꯀꯣ ꯃꯤꯗꯤꯀꯣ
ꯇꯧꯔꯛꯀꯅꯤ ꯄꯤꯛꯆꯔꯁꯨ ꯆꯝꯄ꯭ꯔꯥꯅꯦ
ꯆꯝꯄ꯭ꯔꯥ ꯑꯁꯤꯟꯗꯕꯗꯣ
ꯑꯁꯤꯟꯕ ꯅꯠꯇꯦ ꯑꯊꯨꯝꯕ ꯆꯝꯄ꯭ꯔꯥꯅꯤ ꯅꯄꯨꯟꯁꯤꯗ ꯐꯪꯉꯣꯏ
ꯑꯁ ꯊꯨꯝꯕꯁꯨ ꯌꯥꯎꯕꯅꯦ
ꯑꯗꯨꯏꯅ‌ꯦ ꯅꯄꯨꯟꯁꯤꯗ ꯆꯝꯄ꯭ꯔꯥ ꯑꯊꯨꯝꯕ ꯐꯪꯉꯣꯏ ꯍꯥꯏꯁꯦ
ꯅꯪ ꯂꯩꯔꯤꯁꯤꯗꯤ ꯅꯪ ꯐꯪꯉꯤ ꯗꯨꯗꯤ ꯅꯠꯇ꯭ꯔꯥ
ꯐꯪꯉꯣꯏꯗ
ꯐꯪꯒꯅꯤ
ꯀꯃꯥꯏꯅ
ꯑꯩ ꯂꯧꯒꯅꯤ ꯅꯪꯕꯨ
ꯉꯝꯃꯗꯤ ꯂꯧꯔꯣꯍꯦ
ꯂꯧꯕ ꯂꯥꯛ ꯀꯦꯍ‌ꯦ
ꯂꯧꯕ ꯂꯥꯛꯑꯣ
ꯄꯨꯡ ꯀꯌꯥ ꯀꯌꯥ ꯅ‌ꯣ ꯍꯧꯒꯠꯀꯦ ꯌꯥꯝ ꯊꯦꯡꯅ ꯍꯧꯒꯠꯄ ꯃꯥꯜꯂꯦ ꯅꯪꯁꯦ
ꯑꯩꯔꯣ
ꯑꯥ
ꯍꯣꯏ ꯊꯦꯡꯅ ꯉꯟꯅ ꯇꯨꯝꯃꯒ ꯊꯦꯡꯅ ꯍꯧꯒꯠꯄꯤꯅꯦ ꯑꯩꯅ ꯇꯧꯔꯤꯁꯦ
ꯏꯁ ꯅꯍꯥꯟꯗꯤ ꯉꯟꯅ ꯇꯨꯝ ꯍꯣꯏ ꯍꯣꯏ ꯍꯣꯏꯣꯏ ꯑꯣ ꯅꯍꯥꯟꯗꯤ ꯊꯕꯛ ꯌꯥꯝ ꯂꯩ ꯉꯟꯅ ꯇꯨꯝꯃꯒ ꯉꯟꯅ ꯍꯧꯒꯠꯄꯅꯤ ꯀꯥꯏꯅ ꯅꯪ ꯅꯠꯇ꯭ꯔꯣ ꯄꯨꯡ ꯃꯉꯥꯗ ꯍꯩꯒꯠꯂ‌ꯦ ꯍꯥꯏꯕꯗ‌ꯣ ꯄꯨꯡ ꯑꯩꯈ‌ꯦꯏꯗꯤ ꯍꯣꯏ
ꯊꯦꯡꯅ ꯍꯧꯒꯠꯂꯁꯨ ꯊꯕꯛꯁꯦ ꯂꯩꯖꯗꯕꯅꯤꯅ ꯍꯧꯒꯠꯅꯤꯡꯕ ꯃꯇꯝꯗ ꯍꯧꯒꯠ ꯅꯣꯏꯗꯤ ꯅꯨꯄꯥꯅꯤꯅ ꯊꯕꯛꯁꯦ ꯌꯥꯝꯕ ꯑꯗꯨꯒꯤ ꯉꯟꯅ ꯍꯧꯒꯠꯄ ꯅꯣꯏꯅ
ꯍꯣꯏ ꯃꯥꯅꯦ ꯑꯩꯈꯣꯏꯗꯤ ꯍꯣꯏ ꯃꯥꯅꯦ ꯑꯩꯈꯣꯏꯗꯤ ꯍꯦꯛ ꯍꯧꯒꯠꯂꯒ ꯀꯩꯅꯣ ꯇꯧꯔꯅꯤ ꯃꯥꯏ ꯃꯥꯏ ꯇꯤꯟꯂꯣꯏ
ꯃꯤ ꯑꯇꯩ ꯅꯨꯄꯥꯁꯤꯡꯅꯦꯕ ꯅꯪ ꯌꯥꯎꯗꯕꯤꯗ ꯅꯪ ꯗꯤ ꯅꯇꯟ ꯏꯠꯇꯟ ꯇꯟꯒꯩ
ꯑꯩꯈꯣꯏꯗꯤꯅꯦ ꯍꯦꯛ ꯍꯧꯒꯠꯂꯒꯅꯦ ꯀꯩꯅꯣ ꯇꯧꯔꯅꯤ ꯃꯥꯏꯇꯤꯟ ꯂꯣꯏ ꯐ꯭ꯔꯦꯁ ꯎꯞ ꯇꯧꯔꯅꯤ ꯑꯗꯨꯒ ꯆꯥꯛ ꯊꯣꯡꯉꯅꯤ
ꯎꯝ ꯍꯝ
ꯁꯤꯁꯤꯡꯅꯣꯕ ꯆꯆꯥꯀꯅꯤ
ꯎꯝ ꯎꯝ
ꯆꯥꯛ ꯊꯣꯡꯕ ꯂꯣꯏꯔꯒ ꯑꯃꯨꯛꯀ ꯋꯥꯏ ꯁꯤꯦꯠꯇꯣꯛꯑꯅꯤ ꯇꯩꯊꯣꯛꯑꯅꯤ
ꯑ ꯍꯥ
ꯐꯃꯨꯡ ꯁꯦꯝꯃꯅꯤ ꯑꯃꯨꯛꯀ ꯆꯥꯛ ꯆꯥꯔꯅꯤ ꯐꯦꯡꯉꯅꯤ ꯏꯁꯥꯗ
ꯎꯝꯝ ꯎꯝꯝ
ꯑꯁ ꯅꯨꯡꯇꯤꯒꯤ ꯑꯗꯨꯝ ꯇꯧꯕꯅꯦꯗ ꯑꯩꯈꯣꯏꯗꯤ
ꯑꯁ ꯑꯗꯨꯃꯥꯏꯅ ꯑꯣꯏꯊꯣꯛꯇꯕ ꯋꯥꯔꯤꯗꯣ ꯍꯥꯔꯛꯀꯅꯨ ꯍꯥꯏꯕ
ꯑꯗꯨꯒꯤ ꯈꯪꯗꯦꯅꯦ ꯅꯪ ꯑꯣꯏꯅ ꯂꯧꯔꯁꯤꯔ ꯈꯜꯂꯤꯕ ꯑꯩꯁꯦ
ꯑꯩ ꯂꯧꯔꯒ ꯅꯪ ꯋꯥꯅꯤꯡꯉꯥꯏꯅꯤ ꯑꯩꯅ ꯍꯥꯏꯕ꯭ꯔꯥ ꯑꯩ ꯌꯣꯛꯄ ꯁꯔꯛꯄꯨꯗꯤ ꯅꯪ ꯑꯣꯛ ꯑꯃ ꯌꯣꯛꯈꯤꯕꯅꯦ ꯌꯥꯝ ꯐꯩꯅ
ꯑꯣꯛꯇꯤ ꯆꯥꯉꯅꯤꯗ ꯑꯣꯛꯛꯇꯤ ꯉꯥꯏꯍꯥꯛ ꯂꯣꯏ ꯀꯩꯅꯣ ꯇꯧꯔꯒ ꯑꯃꯨꯛ ꯆꯥꯊꯣꯛꯀꯅꯦꯕ ꯅꯪꯗꯤ ꯆꯥꯕ ꯌꯥꯕ꯭ꯔꯣ ꯅꯪꯗꯤ ꯆꯥꯕ ꯌꯥꯕ ꯄꯣꯠ ꯅꯠꯇꯦ
ꯑꯗꯨ ꯑꯣꯏꯔꯁꯨ ꯅꯪ ꯅꯪ ꯄꯩꯁꯥ ꯇꯤꯡꯒꯅꯤ ꯑꯩ ꯌꯣꯛꯄꯗꯨꯗꯤ ꯅꯪ ꯅꯪꯒꯤ ꯅꯪꯒꯤ ꯂꯟ ꯊꯨꯡꯒ ꯂꯣꯏ ꯌꯟꯊꯣꯛꯄ꯭ꯔꯥ ꯇꯧꯔꯛꯀꯅꯤ
ꯇꯤꯡꯁꯅꯨ ꯀꯩꯅꯣ
ꯑꯃꯁꯨ ꯍꯧꯒꯠꯂꯒ ꯐ꯭ꯔꯦꯁ ꯑꯣꯏꯅ ꯂꯩꯍꯧꯒꯗꯧꯔꯒ ꯁꯤꯒꯦ ꯇꯧꯔꯕ ꯀꯩꯅꯣꯝ ꯇꯧꯔꯦꯅ ꯑꯍꯧ
ꯑꯩ ꯈꯣꯡꯁꯦ ꯄꯠꯄ ꯍꯧꯔꯛꯑꯦ
ꯍ ꯇꯠꯄ ꯍꯧꯔꯦ ꯅꯪ ꯅꯩꯕ ꯁꯥꯔꯒꯧꯍꯔꯤ ꯁꯥꯔꯦꯔ ꯗꯤ ꯀꯗ꯭ꯔꯦ ꯅꯪꯅ ꯑꯗꯨꯃꯥꯏꯅ ꯆꯖꯥꯔꯁꯨ ꯑꯩꯅ ꯁꯨꯝꯒꯗꯣꯏ ꯃꯤ ꯅꯠꯇꯦ ꯀꯣ ꯑꯩꯗꯤ ꯀꯦꯟꯕꯤꯔꯣꯏ ꯑꯗꯨꯒꯨꯝꯕꯗ
ꯃꯁꯥꯅ ꯊꯣꯛꯄꯅꯦ ꯑꯩꯅ ꯅꯠꯇꯦꯀꯣ
ꯅꯪꯅꯅꯦ ꯑꯩ ꯈꯪꯉꯦ ꯁꯥꯖꯤꯟꯅꯕ ꯍꯥꯏ ꯊꯣꯛꯆꯕꯁꯤ ꯀ ꯇꯧꯉꯦ
ꯎꯥ
ꯎꯝ ꯈꯅꯥꯎꯒꯗꯣ ꯈꯔ ꯁꯦꯟꯗꯣ ꯆꯉꯥꯡꯒꯗꯣ ꯈꯔ ꯊꯛꯆꯤꯜꯂꯣ
ꯆꯉꯥꯡ ꯂꯩꯇꯦꯅꯤ ꯁꯤꯗꯗꯤ
ꯆꯥ ꯍꯥꯏꯕꯁꯦ ꯎꯔꯝꯃꯣꯏꯅꯦꯟꯅ ꯄꯨꯟꯁꯤꯗ
ꯆꯥ ꯍꯥꯏꯕ꯭ꯔꯥ ꯀꯔꯝꯕ ꯆꯥꯅꯣ ꯆꯥꯁꯤ ꯃꯌꯥꯝ ꯂꯩꯌꯦ
ꯑꯪ ꯍꯥꯏꯁꯦ ꯈꯪꯗ꯭ꯔꯣ ꯆꯉꯥꯡ ꯍꯥꯏꯁꯦ
ꯆꯉꯥꯡ ꯆꯉꯥꯡ
ꯆꯥ ꯑꯉꯥꯡꯕꯗꯣ
ꯆꯥ ꯑꯉꯥꯡꯕ ꯑꯁ ꯆꯥ ꯑꯉꯥꯡꯕ ꯍꯟꯗꯛꯇꯤ ꯊꯛꯇ꯭ꯔꯦ ꯊꯛꯄ ꯌꯥꯗꯦ ꯁꯥꯕꯅꯤꯅ
ꯑꯁ
ꯆꯥ ꯑꯉꯥꯡꯕꯗꯤ ꯗꯤꯁꯦꯝꯕꯔ ꯒꯨꯝꯕꯗ ꯒꯨꯝꯕꯗ ꯊꯛꯅꯕ ꯀꯣ
ꯆꯨꯝꯃꯦ ꯆꯨꯝꯃꯦ ꯆꯨꯝꯃꯦ ꯆꯨꯝꯃꯦ
ꯑꯗꯨꯗ ꯁꯤꯡ ꯈꯔ ꯍꯥꯞꯄꯒꯀꯣ ꯁꯤꯡ
ꯎꯝꯍꯝ
ꯑꯩꯈꯣꯏꯒꯤꯗꯣ ꯑꯩꯈꯣꯏꯅ ꯍꯧꯖꯕ ꯀꯩꯅꯣꯗꯣ
ꯎꯝꯍꯝ ꯎꯝꯍꯝ
ꯏꯁ ꯃꯤꯗꯤ ꯌꯥꯝ ꯄꯣꯁ ꯇꯥꯏꯀꯣ ꯎꯝꯍꯨꯝ ꯎꯝꯍꯨꯝ ꯀꯥꯏꯅ ꯑꯣꯐꯤꯁꯇꯀ ꯐꯝꯃꯒ ꯂꯩꯔꯗꯤ
ꯑꯩꯗꯤ ꯄꯣꯁ ꯇꯥꯕ ꯅꯨꯄꯤꯅꯤ ꯅꯪ ꯈꯪꯗꯕꯩꯅꯦ ꯍꯥꯏꯕ ꯅꯪꯅ ꯋꯥꯔꯤ ꯁꯥꯔꯤꯁꯦ ꯁꯦꯂꯤꯕ꯭ꯔꯤꯇꯤ ꯑꯃꯕꯨ ꯁꯥꯔꯤꯅꯦ
ꯑꯩ ꯑꯩ ꯑꯩꯁꯦ ꯊꯕꯛ ꯊꯕꯛꯀꯤ ꯏꯟꯇꯔꯚꯤꯌꯨ ꯂꯥꯛꯄ ꯃꯥꯜꯂꯤ
ꯅꯪꯕꯨꯁꯦ ꯏꯟꯇꯔꯚꯤꯌꯨ ꯀꯅꯥ ꯈꯪ ꯑꯩ ꯁꯤ ꯏ ꯑꯣ ꯑꯣꯏꯔꯝꯕꯁꯨ
ꯅꯪꯅ ꯇꯧꯔꯤꯕ ꯊꯕꯛꯁꯦ
ꯎꯝꯍꯝ
ꯁꯦꯁ
ꯍꯤꯍꯤꯍꯤ ꯌꯥꯝ ꯅꯨꯡꯉꯥꯏꯖꯕ ꯍꯥꯏꯕ ꯇꯥꯔꯦ ꯑꯗꯨꯒꯤ ꯗꯥꯏꯂꯣꯛ ꯍꯥꯏꯖꯕ ꯑꯩꯅ
ꯀꯩ ꯏꯟꯖꯥꯡ ꯆꯥꯒꯦ ꯑꯦ ꯆꯥꯛ ꯌꯥꯝ ꯆꯥꯕ꯭ꯔꯥ ꯍꯥꯏꯕ
ꯆꯥꯛꯕꯨꯗꯤ ꯊꯤꯅ ꯆꯥꯏꯌꯦꯗ ꯀꯣꯝꯄꯥꯛ ꯑꯃ ꯐꯥꯎꯗꯤ ꯆꯥꯔꯝꯅꯤ
ꯏꯁ ꯅꯍꯥꯟꯗꯤ ꯑꯅꯤ ꯑꯍꯨꯝ ꯆꯥꯏ ꯍꯥꯏ ꯉꯁꯤ ꯗꯥ ꯑꯣꯏꯕꯅꯤꯅ ꯑꯃ ꯍꯥꯏꯕꯗꯣ ꯆꯥꯛ ꯆꯥꯛ ꯆꯥꯛ ꯈꯖꯤꯛꯇꯪ ꯍꯥꯞꯄꯒ ꯆꯥꯕ꯭ꯔꯣ
ꯀꯣꯝꯄꯥꯛ ꯑꯃ ꯆꯥꯏ ꯍꯥꯏꯔꯒ
ꯎꯝ ꯊꯥꯖꯗꯦ ꯅꯪ ꯈꯣꯟꯁꯦ ꯉꯁꯤ ꯌꯥꯗꯦ
ꯀꯩꯒꯤ
ꯅꯪꯁꯦ ꯉꯁꯤ ꯏꯁꯣꯟ ꯑꯁꯣꯟꯕ ꯃꯥꯜꯂꯦꯗ
ꯑꯩꯔꯣ ꯁꯣꯟꯗꯦꯗ ꯅꯪꯅꯪ ꯈꯟꯖꯕꯩꯅꯦ
ꯌꯥꯝ ꯍꯦꯜꯗꯤꯅꯦ ꯑꯩ ꯂꯩꯔꯤꯁꯦ ꯅꯣꯏꯃꯟꯕꯒꯤ ꯌꯥꯗ꯭ꯔꯦ
ꯑꯅꯣꯏꯕ ꯃꯤꯗꯣ ꯌꯥꯝ ꯅꯥꯒꯟꯕꯅꯤꯀꯣ
ꯍꯧꯔꯦ ꯑꯃ ꯃꯥꯏꯒꯤ ꯋꯥꯊꯤ ꯋꯥꯔꯦꯝꯒꯤ ꯍꯥꯏꯔꯛꯄ ꯑꯃ
ꯑꯁꯦꯡꯕꯅꯦ ꯑꯅꯣꯏꯕ ꯃꯤꯗꯣ ꯌꯥꯝ ꯅꯥꯒꯟꯕꯅꯦ ꯑꯩꯈꯣꯏꯗꯤ ꯎꯝ
ꯀꯔꯝꯕ ꯂꯥꯏꯔꯤꯛꯇ ꯄꯥꯔꯛꯄ ꯑꯗꯨꯅ
ꯑꯁ ꯈꯪꯗ꯭ꯔꯣ ꯅꯪ ꯑꯗꯨꯗꯣ
ꯈꯪꯗꯦ ꯑꯩ ꯑꯗꯨꯝꯕ
ꯀꯩꯅꯣꯗ ꯀꯩꯅꯣꯗ ꯌꯥꯎꯔꯝꯕꯗꯣ ꯈꯪꯗꯦ ꯅꯪ ꯍꯣꯝ ꯁꯥꯏꯟꯁꯇ
ꯍꯣꯝ ꯁꯥꯏꯟꯁꯇ ꯌꯥꯎꯔꯝꯕ꯭ꯔꯥ ꯑꯗꯨꯒꯨꯝꯕ ꯑꯩꯗꯤ ꯈꯪꯗ ꯗꯦꯅꯦ ꯅꯪꯗꯤ ꯀꯔꯝꯕꯒꯤ ꯍꯣꯝ ꯁꯥꯏꯟꯁ ꯄꯥꯔꯨꯕ
ꯑ ꯀꯩꯅꯣꯒꯤꯅꯦ ꯑꯩꯈꯣꯏ ꯏꯁꯇꯦꯠꯀꯤ
ꯑꯣ ꯅꯪꯒꯤ ꯍꯣꯝ ꯁꯥꯏꯟꯁꯀ ꯑꯈꯣꯏ ꯍꯣꯝ ꯁꯥꯏꯟꯁꯀ ꯈꯔ ꯇꯣꯡꯉꯥꯜꯂ ꯃꯥꯜꯂꯦ ꯑꯗꯨꯗꯤ ꯅꯪꯒꯤꯅ ꯈꯔ ꯍꯩꯕ ꯂꯤꯡꯕ ꯃꯤꯁꯤꯡꯅ ꯁꯦꯝꯕ ꯑꯣꯏꯔꯔꯕꯅꯤ ꯅꯪꯒꯤ ꯍꯣꯝ ꯁꯥꯏꯟꯁꯇꯣ
ꯑꯁ ꯅꯪ ꯑꯗꯨ ꯈꯪꯂꯗꯤ ꯌꯥꯝ ꯁꯣꯏꯔꯦꯅꯦ
ꯍꯣꯏꯅꯦ ꯑꯩꯅ ꯁꯨꯅ ꯈꯪꯗ꯭ꯔꯕ꯭ꯔꯥ ꯀꯩꯅꯣꯝ ꯇꯧꯔꯦ
ꯍꯥꯥ ꯑꯗꯨꯒ ꯆꯥꯛ ꯊꯣꯡꯕꯒꯤ ꯑꯗꯨꯒ ꯐꯤ ꯁꯨꯅꯕ ꯀꯩ ꯀꯩꯅꯣ
ꯅꯠꯇꯦ ꯑꯗꯨꯒꯨꯝꯕꯗꯤ ꯀꯖꯤꯛꯒꯤ ꯍꯣꯝ ꯁꯥꯏꯟꯁꯇ ꯌꯥꯎꯕ꯭ꯔꯣ
ꯑꯗꯨꯕꯨꯗꯤ ꯁ ꯍꯣꯝ ꯁꯥꯏꯟꯁꯇ ꯌꯥꯎꯗꯦ ꯀꯩꯅꯣꯗ ꯌꯥꯎꯕꯅꯦ ꯑꯗꯨꯗꯤ ꯑꯗꯨ ꯑꯗꯨꯁꯨ ꯅꯪ ꯊꯦꯡꯅꯗꯦ
ꯁꯤꯅꯗꯤꯗ ꯅꯠꯇꯦ ꯑꯗꯨ ꯑꯗꯨꯒꯨꯝꯕꯗꯨ ꯀꯔꯤꯒꯦ ꯍꯣꯝ ꯁꯥꯏꯟꯁꯇ ꯂꯩꯕ꯭ꯔꯣ ꯍꯥꯏꯕ ꯑꯗꯨ ꯑꯩꯈꯣꯏ ꯑꯗꯨ ꯄꯥꯔꯛꯀꯗꯧꯕꯅꯤ
ꯄꯥꯔꯗꯤ ꯈꯪꯒꯅꯤ
ꯑꯗꯨ ꯄꯥꯗ꯭ꯔꯁꯨ ꯑꯩꯈꯣꯏꯒꯤ ꯑꯗꯨꯗꯤ ꯑꯩꯈꯣꯏꯅ ꯇꯧꯔꯛꯄꯅꯤꯅ ꯑꯗꯨ ꯄꯥꯔꯒꯗꯧꯕꯗꯣ
ꯑꯣꯏꯣꯏ ꯇꯧꯕꯗꯣ ꯀꯨꯞ ꯅꯥ ꯈꯪꯒꯗꯕ
ꯈꯪꯗ꯭ꯔꯁꯨ ꯌꯥꯏ ꯏꯖꯤ ꯄꯤꯖꯤꯅꯦ
ꯄꯤꯖꯤ ꯄꯤꯖꯤ ꯍꯥꯏꯔꯒ ꯑꯦꯟꯖꯥꯡ ꯆ ꯏꯟꯖꯥꯡ ꯊꯣꯡꯉꯛꯑꯣ ꯍꯥꯏ ꯍꯥꯏꯕꯗ ꯅꯪꯁꯦ ꯐꯨꯠꯂꯒ ꯑꯃꯨꯛꯀ ꯇꯧꯔꯝꯕꯅꯤ
ꯑꯁꯃ ꯑꯃ ꯇꯥꯛꯄꯤꯔꯗꯤ ꯈꯪꯒꯗꯣꯏꯕ ꯊꯕꯛꯇꯨꯕ ꯂꯥꯏꯔꯤꯛ ꯑꯣꯏꯅ ꯄꯥꯔꯒ ꯀꯩꯗꯧꯕꯔꯨꯅꯦ
ꯄꯥꯔꯗꯤ ꯒꯦꯠꯂꯣꯁꯤꯡ ꯅꯀꯣꯛꯇ ꯆꯪꯒꯅꯤ
ꯑꯩꯗꯤ ꯇꯜꯂꯦ ꯍꯥꯏꯕ ꯄꯥꯕꯒꯤ ꯊꯕꯛꯁꯦ
ꯏꯕꯗꯤ ꯍꯩꯕ꯭ꯔꯥ ꯑꯗꯨꯗꯤ
ꯏꯕꯗꯤ ꯏꯖꯤ ꯄꯤꯖꯤꯦ
ꯒꯥꯜ ꯈꯛꯇꯅ ꯅꯣꯡ ꯆꯥꯕꯁꯤꯡꯁꯤ
ꯗꯥꯎ ꯆ ꯆꯦ ꯆꯝꯐꯨꯁꯨ ꯆꯥꯏꯑ ꯃꯤꯃꯤ ꯁꯤꯡꯖꯨꯁꯨ ꯆꯥꯏꯑ ꯑꯩꯈꯗꯤ
ꯁꯤꯡꯖꯨꯗꯨ ꯍꯕ꯭ꯔꯣ ꯀꯅꯥꯅꯣ ꯁꯦꯝꯕ꯭ꯔꯣ
ꯃꯟꯗꯨꯅ
ꯀꯔꯝꯕꯁꯤꯡꯁꯤꯅꯣ
ꯎꯝ ꯀꯔꯤꯄꯥ ꯑꯣ ꯑꯁ ꯃꯅꯥ ꯑꯃ ꯂꯩꯕꯗꯨ ꯆꯝꯐꯨꯠꯁꯨ ꯇꯧꯔ ꯆꯥꯕ ꯌꯥꯕꯗꯨ
ꯆꯝꯐꯨꯠ ꯇꯧꯕ ꯌꯥꯕ ꯀꯣꯕꯤ ꯀꯁꯨ ꯂꯩꯌꯦ ꯑꯦ ꯀ ꯀꯩ
ꯀꯔꯤꯔ ꯀꯥꯎꯈ ꯅ ꯀꯄꯤ
ꯎꯝ
ꯅꯥꯀꯨꯞꯄꯤꯒ ꯃꯤꯃꯤꯒ ꯉꯥꯔꯨ ꯉꯥꯔꯨ ꯍꯩꯌꯦ
ꯑ
ꯒ ꯊꯨꯒ ꯑ ꯎꯕꯣꯔꯣꯛ ꯑꯅꯤꯒꯥ ꯍꯥꯎꯔꯦ
ꯃꯣꯔꯣꯛ ꯌꯥꯝ ꯆꯥꯕ ꯃꯥꯜꯂꯦ ꯃꯤꯌꯥꯅꯤ ꯆꯥꯏꯀꯣ
ꯈꯤꯇꯪꯅꯦ ꯌꯥꯝꯗꯕꯤ
ꯑꯩꯈꯣꯏꯅ ꯁꯦꯝꯃꯒ ꯆꯥꯕꯗꯨ ꯑꯃꯐꯥꯎ ꯆꯥꯕ ꯉꯝꯗꯦ ꯇꯪꯈꯥꯏ ꯇꯧꯔꯒ ꯆꯥꯕꯅꯦ
ꯑꯗꯨ ꯅꯣꯏꯕꯨꯗꯤ ꯅꯨꯄꯥ ꯑꯣꯏꯕꯩꯅꯤꯅ ꯑꯩꯈꯣꯏꯗꯤ ꯅꯨꯄꯤꯅꯤꯅ
ꯏꯁ
ꯑꯗꯨ ꯑꯣꯏꯔꯁꯨ ꯌꯥꯝ ꯆꯥꯕ ꯃꯥꯜꯂꯦ ꯅꯣꯏꯁꯦ ꯑꯃ ꯑꯃ ꯑꯃ ꯍꯣꯏ ꯃꯄꯨꯝ ꯑꯃ ꯐꯥꯎꯗꯤ ꯌꯥꯏꯦ ꯑꯗꯨ ꯑꯅꯤꯗꯤ ꯄꯁꯤꯡꯖꯗ ꯌꯥꯝꯕꯒꯤꯩ ꯑꯣꯏꯔꯝꯃꯅꯤꯀꯣ
ꯍꯣꯏ ꯌꯥꯝꯃꯦ ꯑꯗꯨꯒꯤꯅꯦ
ꯎꯝ ꯑꯣꯏꯣꯏꯗꯤ
ꯍꯥ
ꯑꯩꯈꯣꯏꯗꯤ ꯃꯤ ꯑꯍꯨꯝ ꯑꯅꯤ ꯑꯍꯨꯝ ꯈꯛ ꯇꯒꯤ ꯁꯦꯝꯕꯅꯤꯅ ꯌꯥꯝ ꯁꯥꯕꯗꯣ ꯌꯥꯗꯦꯕ
ꯎꯝ
ꯉꯁꯤꯗꯤ ꯏꯁꯩ ꯁꯛꯄꯤꯔꯔꯣꯏꯗ꯭ꯔꯣ
ꯏꯁꯩ ꯑꯃ ꯂꯩꯌꯦ
ꯀꯔꯝꯕ ꯏꯁꯩꯅꯣ
ꯊꯥꯏꯅꯒꯤꯁꯦ ꯃꯥ
ꯑꯗꯨ ꯀꯔꯝꯕ ꯃꯃꯤꯡꯗ꯫
ꯈꯨꯟꯒꯤ ꯏꯆꯜꯣ ꯌꯣꯟꯆꯥꯛꯄꯨ ꯌꯣꯜꯂꯤꯕ꯭ꯔꯣ ꯇꯧꯕ ꯏꯁꯩꯗꯣ꯫
ꯑꯩꯗꯤ ꯈꯪꯗꯦꯅꯦ ꯑꯗꯨꯗꯨ
ꯑꯗꯨꯆ ꯂꯩꯕꯅꯦ ꯑꯗꯨꯒ ꯑ ꯅꯨꯄꯥ ꯑꯗꯨꯅ ꯅꯨꯄꯤꯗꯨ ꯄꯣ ꯅꯪꯒꯤ ꯅꯪꯒꯤ ꯁꯦꯀꯦꯟ ꯍꯦꯟꯒ ꯑꯩꯒꯤ ꯌꯣꯟꯆꯥꯛꯀ ꯑꯣꯟꯅꯁꯦ ꯌꯥꯕ꯭ꯔꯣ꯫ ꯇꯧꯕꯩꯗꯣ ꯈꯪꯗ꯭ꯔꯣ ꯅꯪ ꯑꯗꯣ꯫
ꯈꯪꯗꯦ꯫
ꯑꯁ